ꯍꯜꯂꯣ ꯍꯜꯂꯣ ꯀꯩꯗꯧꯔꯤꯅꯣ ꯇꯥꯔꯦ ꯇꯥꯔꯦ
ꯄꯨꯊꯣꯛꯑꯝꯕ꯭ꯔꯣ ꯃꯤꯡꯁꯦꯜꯁꯤꯕꯣ
ꯑ ꯃꯤꯡꯁꯦꯜꯁꯤꯗ ꯑꯩꯁꯦ ꯀꯌꯥꯝ ꯃꯨꯔꯒꯦꯅ ꯉꯔꯥꯡ ꯆꯠꯂꯨꯕꯒꯤ
ꯍꯣꯏ ꯍꯟꯗꯛꯀꯤꯅꯦ ꯅꯨꯡꯁꯥꯁꯦ ꯌꯥꯝ ꯀꯥꯊꯦꯛꯑꯦ ꯍꯥꯏꯕ ꯏꯁꯥꯁꯦ ꯑꯃ ꯃꯨꯕ ꯅꯠꯇꯕꯀꯣ ꯀꯥꯊꯦꯛꯄꯒꯤ ꯃꯑꯣꯡ ꯑꯃ ꯇꯧꯕꯗꯣ ꯑꯗꯨꯃꯥꯏꯅ ꯇꯧꯋꯦ ꯍꯥꯏꯕ
ꯑꯃ ꯉꯔꯥꯡ ꯍꯥꯏꯗꯤ ꯈꯨꯗꯥꯡꯁꯤꯗ ꯒꯥꯔꯤ ꯁꯤꯔ ꯆꯠꯂꯦꯕ ꯑꯗꯨꯅ ꯈꯨꯗꯥꯡꯒꯤ ꯒꯥꯔꯤ ꯃꯃꯤꯗꯨ ꯈꯛꯇꯅꯦꯕ ꯍꯧꯖꯤꯛ ꯉꯧꯔꯒ ꯂꯩꯔꯤꯁꯦ ꯈꯨꯗꯥꯡꯁꯤꯗ
ꯑꯣ ꯑꯁ ꯈꯔ ꯇꯧꯔꯦ ꯈꯔ ꯇꯧꯔꯦ ꯁꯣꯝ ꯁꯟꯁ꯭ꯀ꯭ꯔꯤꯟ ꯈꯔ ꯇꯩꯕꯤꯍꯧꯗ꯭ꯔꯕ꯭ꯔꯣ ꯅꯠꯇ꯭ꯔꯒꯅ ꯀꯃꯥꯏꯅ ꯇꯧꯈꯤꯕꯅꯣ
ꯅꯨꯡꯁꯥꯁꯦ ꯈꯔ ꯌꯥꯛꯈꯤꯕ ꯑꯗꯨꯗꯨꯅ ꯑꯩꯅ ꯀꯟꯕ ꯉꯝꯍꯧꯗ꯭ꯔꯦ ꯑꯩ ꯈꯨꯗꯥꯡꯁꯤꯕꯨ
ꯑꯣ ꯀꯟꯕ ꯉꯝꯍꯧꯗ꯭ꯔꯦꯕ
ꯎꯝ
ꯍꯣꯏ ꯃꯊꯪꯗ ꯆꯦꯛꯁꯤꯟꯕꯤꯅꯕ ꯍꯥꯏꯖꯔꯤ ꯑꯁ ꯑꯩꯈꯣꯏꯗꯤ ꯅꯩꯍꯦ ꯑꯩꯈꯣꯏꯗꯤ ꯋꯥꯔꯤ ꯑꯃ ꯂꯤꯕꯤꯒꯦ ꯑꯩꯈꯣꯏꯗꯤ ꯔꯥꯏꯁ ꯀꯨꯀꯔ ꯑꯅꯧꯕ ꯑꯃ ꯄꯨꯔꯛꯑꯦ ꯑꯩꯈꯣꯏꯗꯤ ꯃꯆꯥꯅꯦ ꯀꯤꯕ
ꯀꯨꯏꯠ ꯑꯣꯏꯕꯥ ꯑꯃꯥ ꯄꯨꯛꯏꯔꯕ
ꯀꯨꯏꯇ ꯑꯣꯏ ꯑꯩꯈꯣꯏ ꯍꯥꯟꯅꯒꯤ ꯔꯥꯏꯁ ꯀꯨꯀꯔꯗꯣ ꯌꯥꯗ꯭ꯔꯦꯕ
ꯎꯝ
ꯑꯗꯨꯗꯨꯒꯤ ꯍꯧꯖꯤꯛ ꯔꯥꯏꯁ ꯀꯨꯀꯔ ꯑꯅꯧꯕ ꯑꯃ ꯇꯧꯔꯒ ꯑꯅꯧꯕ ꯑꯃꯅ ꯄꯨꯔꯛꯑꯒ ꯑꯃꯅ ꯊꯣꯡꯕ ꯍꯧꯔꯒꯅꯤ ꯍꯧꯖꯤꯛ
ꯑꯗꯣ ꯈꯪꯗꯦ ꯋꯥꯔꯤꯁꯦ ꯁꯨꯃꯥꯏꯅ ꯇꯧꯏ ꯍꯥꯏꯕꯗ
ꯑꯗꯨꯗꯤ ꯅꯪ ꯍꯣꯔꯦꯟ ꯅꯨꯡꯗꯥꯡꯗꯤꯩ ꯀꯩ ꯏꯟꯖꯥꯡ ꯊꯣꯡꯗꯣꯏꯅꯣ
ꯍꯣꯔꯦꯟ ꯅꯨꯡꯗꯥꯡꯁꯦ ꯀꯩ ꯌꯦꯟꯁꯥꯡ ꯊꯣꯡꯗꯣꯏꯅꯣ ꯈꯪꯗꯦꯌꯦ ꯈꯪꯗꯦ ꯀꯩ ꯆꯥꯅꯤꯡꯉꯤꯅꯣ ꯑꯩꯒꯤ ꯃꯥ ꯃꯥꯁꯨ ꯆꯥꯅꯤꯡꯕ ꯑꯃ ꯌꯦꯡꯉꯒ ꯀꯩꯅꯣ ꯑꯃ ꯊꯣꯡꯅꯕ ꯑꯃ ꯇꯧꯔꯅꯤ ꯍꯧꯖꯤꯛ ꯐꯥꯎꯒꯤ ꯑꯣꯏꯅꯗꯤ ꯀꯩꯝꯇ ꯆꯥꯅꯤꯡꯕꯗꯣ ꯄꯣꯛꯇ꯭ꯔꯤ ꯑꯗꯣ ꯈꯪꯗꯦ ꯀꯩꯅꯣꯝꯃ ꯌꯦꯡꯉꯒ ꯆꯥꯅꯕ ꯇꯧꯔꯒꯅꯤ ꯅꯩꯗꯤ ꯀꯩ ꯊꯣꯡꯗꯣꯏꯅꯣ
ꯑꯩꯈꯣꯏ ꯏꯆꯦ ꯀꯩ ꯊꯣꯡꯗꯦꯅꯣ ꯈꯪꯗꯦ ꯉꯁꯥꯏ ꯑꯌꯣꯛꯀꯤ ꯀꯥꯡꯍꯧꯁꯨ ꯂꯩ ꯑꯃ ꯏꯔꯣꯜꯂ ꯆꯥꯔꯁꯤꯔꯥ ꯈꯜꯂꯤꯕꯅꯦ
ꯑꯣ ꯍꯣꯏ ꯀꯥꯡꯉꯧ ꯑꯃ ꯇꯧꯔꯒ ꯏꯔꯣꯟꯕ ꯑꯃ ꯇꯧꯕꯗꯨꯁꯨ ꯍꯥꯎꯕꯅꯤ
ꯎꯝ ꯑꯩ ꯃꯤꯆꯁꯤꯖꯨꯅꯦ ꯑꯁ ꯉꯁꯥꯏꯗꯒꯤ ꯐꯣꯟꯁꯦ ꯑꯗꯨꯝ ꯌꯦꯡꯉ ꯂꯩꯕꯒꯤ ꯃꯤꯠ ꯆꯤꯛꯂꯞ ꯄꯤꯔ ꯇꯧꯔꯦ ꯍꯥꯏꯕ
ꯍꯣꯏ ꯃꯤꯠꯇꯣ ꯑꯁ ꯑꯩꯗꯤꯅꯦ ꯉꯁꯤꯁꯦ ꯐꯣꯟꯗꯤ ꯄꯥꯛꯅ ꯌꯦꯡꯗꯦꯕ ꯑꯩꯁꯦ ꯐꯣꯟꯁꯨ ꯌꯦꯡꯅꯤꯡꯗꯕ ꯑꯗꯨꯗꯨꯒ ꯊꯕꯛꯁꯨ ꯇꯧꯅꯤꯡꯗꯕ ꯑꯗꯨꯝ ꯃꯤꯠꯇ ꯎꯏꯁꯜꯂꯒ ꯂꯩꯅꯤꯡꯕꯗꯣ ꯈꯪꯕ꯭ꯔꯥ ꯑꯗꯨꯃꯥꯏꯅ ꯇꯧꯕꯅꯦ ꯑꯗꯨꯁꯨ ꯑꯩꯅ ꯑꯁ ꯇꯧꯗꯕ ꯌꯥꯗꯦ ꯈꯜꯂꯒ ꯍꯧꯒꯠꯂꯒ ꯇꯧꯗꯤ ꯇꯧꯔꯦꯕ ꯑꯗꯨ ꯋꯥꯔꯤꯁꯨ ꯌꯥꯝ ꯇꯥꯕꯒꯤ ꯑꯃ ꯃꯈꯜꯁꯤꯗ ꯉꯍꯥꯛ ꯈꯥꯡꯕꯒ ꯑꯩꯒꯤ ꯋꯥꯔꯤꯁꯤ ꯂꯣꯏꯁꯤꯜꯍꯧꯅꯕ ꯋꯥꯔꯤꯁꯦ ꯋꯥꯔꯤꯗ ꯑꯣꯏꯅ ꯋꯥꯈꯜꯁꯦ ꯂꯨꯞꯄꯒ ꯂꯩꯔꯦꯕ ꯑꯩꯁꯦ ꯍꯧꯖꯤꯛꯁꯦ
ꯌꯥꯔꯣꯏ ꯌꯥꯔꯣꯏ ꯑꯗꯨꯗꯤ ꯃꯤ ꯑꯣꯏꯔꯔꯣꯏ ꯑꯦꯛꯖꯥꯝ ꯈꯛꯇ ꯉꯥꯏꯔꯦ ꯍꯥꯏꯗꯥꯏꯅꯦ
ꯀꯔꯤ ꯍꯥꯏꯕ
ꯑꯦꯛꯖꯥꯝ ꯈꯤꯇ ꯉꯥꯏꯔꯦ ꯍꯥꯏꯇꯥꯦ ꯅꯪꯕꯣ
ꯉꯥꯏꯔꯦ ꯑꯦꯛꯖꯥꯝ ꯇꯪ ꯉꯥꯏꯕꯗꯨꯁꯨ ꯂꯥꯏꯔꯤꯛ ꯄꯥꯔꯦ ꯇꯧꯕꯗꯨꯗ ꯑꯩ ꯉꯁꯥꯏ ꯄꯥꯍꯧꯗ꯭ꯔꯦ ꯑꯗꯨꯁꯨ ꯑꯩ ꯂꯥꯏꯔꯤꯛꯁꯦ ꯌꯥꯝ ꯄꯥꯖꯗ
ꯅꯪꯅ ꯈꯜꯂꯤꯕꯁꯤ ꯀꯔꯤꯅꯣ
ꯈꯪꯗꯦ ꯑꯩꯅ ꯈꯜꯂꯤꯕꯁꯦ ꯑꯩ ꯍꯌꯦꯡꯅꯦ ꯑꯦꯛꯖꯥꯝ ꯃꯅꯨꯡꯗꯕꯨꯗꯤ ꯑꯦꯛꯖꯥꯝꯁꯦ ꯏꯗꯤ ꯀꯥꯔꯛꯑꯦ ꯅꯤꯡꯁꯤꯔꯛꯇꯣꯏꯅꯦꯕ ꯑꯩꯅ ꯃꯥꯡꯍꯟꯈꯤꯕ ꯃꯇꯝ ꯃꯌꯥꯝ ꯑꯩꯅ ꯀꯃꯥꯏꯅ ꯇꯧꯔꯒ ꯁꯤ ꯑꯩꯅ ꯀꯔꯤꯗꯧꯕ ꯕꯨꯒꯤ ꯃꯇꯝ ꯃꯥꯡꯍꯟꯈꯔꯤꯅꯣ ꯑꯩꯁꯦꯛꯖꯥ ꯃꯅꯨꯡꯁꯦ ꯅꯤꯡꯁꯤꯡꯉꯛꯀꯅꯦꯕ
ꯑꯗꯨꯒ ꯏꯊꯟꯇꯁꯨ ꯄꯦꯜꯂꯝꯃꯣꯏꯕ ꯅꯠꯇ꯭ꯔꯥ
ꯑꯧ ꯄꯦꯜꯂꯣꯏꯦꯕ ꯅ ꯀꯔꯤꯒꯤꯅꯣ ꯑꯩꯅ ꯄꯥꯍꯧꯗ꯭ꯔꯤꯁꯦ ꯄꯥꯍꯧꯗ꯭ꯔꯤꯁꯦꯅ ꯈꯜꯂꯛꯇꯣꯏꯅꯦꯕ ꯑꯗꯨ ꯈꯜꯂꯛꯀꯅꯤ ꯍꯥꯏꯕꯁꯦ ꯑꯩ ꯈꯪꯅ ꯈꯪꯅ ꯑꯩꯅ ꯁꯨꯝ ꯇꯧꯔꯤꯁꯦ ꯑꯩ
ꯅꯪ ꯌꯥꯝ
ꯑꯧ ꯑꯩꯗꯤꯅꯦ ꯑꯩ ꯈꯔ ꯂꯩꯔꯗꯤ ꯑꯩꯗꯤ ꯁꯨꯃꯥꯏꯅ ꯇꯧꯔꯦꯕ ꯍꯪꯕ꯭ꯔꯥ ꯑꯩꯗꯤꯅꯦ ꯑꯩꯅ ꯂꯥꯏꯔꯤꯛꯁꯦ ꯈꯔ ꯄꯥꯍꯧ ꯍꯥꯏꯗꯤ ꯑꯦꯛꯖꯥꯝ ꯅꯛꯁꯜꯂꯛꯀꯥꯟꯁꯦ ꯁꯤꯗꯅꯦ ꯂꯥꯏꯔꯤꯛꯁꯦ ꯄꯥꯗ꯭ꯔꯕ ꯄꯥꯗꯕ ꯇꯥꯔꯒꯗꯤ ꯑꯩꯅꯅꯦ ꯏꯊꯟꯇ ꯑꯩꯁꯦ ꯇꯨꯝꯕꯁꯦ ꯅꯨꯡꯉꯥꯏꯅ ꯑꯗꯨꯝ ꯍꯜꯂꯣꯏꯗ꯭ꯔꯤꯅꯦꯕ ꯄꯥꯅꯤꯁꯃꯦꯟꯁꯦ ꯄꯤꯖꯩꯌꯦꯕ ꯏꯊꯟꯇ
ꯎ ꯍꯣꯏ ꯍꯣꯏ
ꯇꯦꯕꯜꯁꯦ ꯇꯦꯕꯜꯁꯦ ꯐꯃꯨꯡꯗ ꯊꯥꯡꯒꯠꯂꯦꯗꯅ ꯑꯗꯨꯗꯨꯒ ꯑꯩꯅ ꯇꯨꯝꯗꯣꯏꯅꯦꯕ ꯇꯤꯡꯊꯣꯛꯄꯁꯦ ꯌꯥꯈꯣꯡꯁꯦ ꯇꯤꯡꯊꯣꯛꯑꯁ ꯏꯊꯣꯛꯑꯁꯦ ꯏꯤꯡꯊꯣꯛꯑꯒ ꯇꯨꯝꯕꯁꯦ ꯌꯥꯗꯅꯕ ꯑꯩꯅ ꯇꯧꯗꯣꯏꯅꯦꯕ ꯍꯥꯏꯗꯤ ꯐꯖꯅ ꯇꯨꯝ ꯑꯥꯏꯗꯤꯌꯥꯁꯦ ꯑꯩꯁꯦ ꯁꯨꯝ ꯍꯧꯒꯠꯂꯛꯄꯒ ꯃꯤꯀꯞ ꯊꯣꯛꯂꯛꯄꯒ ꯂꯥꯏꯔꯤꯛꯁꯦ ꯄꯥꯅꯤꯡꯉꯛꯑꯗꯤ ꯀꯥꯏꯅ ꯈꯜꯂꯒ ꯇꯧꯗꯣꯏꯅꯦꯕ ꯑꯗꯨꯗꯨꯒ ꯍꯥꯏꯗꯤ ꯑꯩꯗꯣ ꯅꯨꯡꯉꯥꯏꯅ ꯇꯨꯝꯊꯣꯛꯈ꯭ꯔꯒꯗꯤ ꯃꯔꯛꯁꯦ ꯍꯧꯒꯠꯅꯤꯡꯉꯛꯑꯣꯏ ꯗ꯭ꯔꯤ ꯅꯠꯇ꯭ꯔꯥ ꯑꯗꯨꯗꯨꯅ ꯃꯔꯛꯇ ꯍꯧꯒꯠꯅꯤꯡꯉꯛꯅꯕꯅ ꯑꯩꯅ ꯇꯧꯗꯣꯏꯅꯦꯕ ꯑꯗꯨ ꯑꯗꯨꯝ ꯍꯧꯒꯠꯂꯒ ꯄꯥꯕꯁꯨ ꯌꯥꯎꯋꯤ ꯑꯗꯨ ꯑꯌꯥꯝꯕꯅꯗꯤ ꯄꯥꯗꯦꯀꯣ꯫
ꯑꯩꯅ ꯁꯥꯏꯌꯦꯒ ꯍꯥꯏꯗꯧ ꯃꯥꯜꯂꯦꯕ ꯀꯣ ꯅꯪ ꯋꯥꯏꯁꯤꯅ ꯑꯗꯨꯒ ꯑꯔꯣꯏꯕꯗ ꯄꯥꯈꯤꯗꯕꯅ꯫ ꯍꯩ ꯍꯩ ꯍꯩ ꯀꯣ ꯄꯥꯍꯟꯕ꯫
ꯑꯗꯣ ꯑꯁꯦꯡꯕꯗꯗꯤ ꯂꯥꯏꯔꯤꯛꯇꯗꯤꯀꯣ ꯂꯥꯏꯔꯤꯛꯁꯦ ꯄꯥꯗꯕ ꯃꯥꯜꯍꯜꯂꯒ ꯄꯥꯕꯁꯤꯅꯦ ꯍꯥꯏꯕ ꯗꯔꯀꯥꯔ ꯑꯣꯏꯔꯤꯁꯤꯗꯤ ꯑꯗ ꯑꯩꯅ ꯇꯧꯔꯤꯁꯤꯅ ꯄꯥꯕ ꯃꯥꯜꯍꯜꯂꯒ ꯄꯥꯗꯕꯅꯦꯕ꯫
ꯅꯣ ꯅꯣ ꯑꯗꯨꯗꯤ ꯌꯥꯔꯔꯣꯏ
ꯑꯣ ꯈꯤꯇꯪ ꯈꯦꯅꯔꯦ
ꯈꯤꯇꯪ ꯅꯪꯒꯤꯗꯣ ꯈꯤꯇꯪ ꯑ ꯍꯥꯏꯗꯤ ꯇꯥꯏꯌꯣꯟꯅꯕ ꯑꯃꯒꯨꯝ ꯇꯧꯔꯦꯕꯀꯣ꯫ ꯅꯪꯒꯤꯗꯣ ꯑꯐꯕꯔꯣꯝꯗ ꯂꯥꯛꯀꯗ꯭ꯔꯥ ꯍꯥꯏꯔꯒ ꯐꯠꯇꯕ ꯑꯃ ꯆꯠꯇꯕ ꯑꯝ ꯇꯧꯔꯦꯕꯀꯣ꯫
ꯎꯝ ꯑꯗ ꯁꯣꯝ ꯑꯩ ꯍꯧꯖꯤꯛ ꯑꯩ ꯑꯩ ꯀꯨꯏꯗꯤ ꯀꯨꯏꯔꯕꯅꯦ ꯑꯩ ꯑꯑꯣꯟꯕ ꯄꯨꯔꯛꯑꯅꯤꯅ ꯍꯥꯏꯈꯤꯕꯗꯨꯗꯣ ꯍꯧꯖꯤꯛꯐꯥꯎꯕ ꯑꯣꯜꯂꯛꯇ꯭ꯔꯤꯕ ꯃꯥꯜꯂꯦ ꯑꯩ
ꯅꯪ ꯌꯨꯝ ꯆꯠꯇ꯭ꯔꯤꯉꯩꯗꯒꯤ ꯑꯑꯣꯟꯕ ꯄꯨꯔꯛꯀꯅꯤꯗꯤ ꯍꯥꯏꯈꯤꯕꯅꯦ ꯑꯗꯨꯕꯨ
ꯑꯦ ꯑꯗꯣ ꯑꯩ ꯌꯨꯝ ꯆꯠ ꯌꯨꯝꯗ ꯂꯩꯔꯤ ꯀꯥꯟꯁꯤꯗꯀꯣ ꯍꯗ ꯂꯥꯏꯔꯤꯛꯁꯦ ꯌꯥꯝ ꯄꯥꯗ ꯄꯥꯔꯗꯧꯕꯩꯇꯥꯏꯞꯗ ꯄꯥꯅꯤꯡ ꯑꯃ꯫ ꯄꯥꯈꯠꯄꯤꯗꯣ ꯈꯪꯕ꯭ꯔꯥ ꯑꯩꯁꯦ ꯅꯪꯉꯔꯣꯏ ꯑꯩ ꯇꯧꯕ ꯅꯪꯉꯔꯣꯏ ꯑꯩ ꯌꯨꯝ ꯑꯩ ꯆꯠꯄꯅ ꯐꯔꯅꯤ ꯆꯠꯄꯅ ꯐꯔꯅꯤ ꯈꯜꯂ ꯈꯜꯂ ꯑꯗꯣ ꯈꯨꯃꯥꯅꯁꯨ ꯆꯠꯍꯟꯅꯤꯡꯗꯕ ꯑꯩꯗꯣ ꯍꯥꯏꯗꯤ ꯑ ꯈꯪꯗꯦ ꯑꯗꯩꯗꯤ ꯆꯠꯀꯦ ꯆꯠꯀꯦ ꯆꯠꯀꯦ ꯇꯧꯔꯒꯁꯨ ꯆꯠ ꯆꯠꯇꯕꯤꯗ꯫ ꯉꯔꯥꯡꯗ ꯁꯣꯏꯗꯕꯤꯗ ꯆꯠꯂꯒꯦ ꯍꯥꯏꯔꯒ ꯂꯥꯛꯈꯤꯕꯅꯦꯕ ꯑꯩꯁꯦ꯫
ꯎꯝ ꯅꯪ ꯅꯍꯥꯟꯖ ꯆꯠꯇ꯭ꯔꯣ
ꯆꯠꯇꯦ ꯃꯦ
ꯏꯃꯥ ꯅꯪ ꯅꯍꯥꯟ ꯆꯠꯅꯤ, ꯏꯃꯥ ꯅꯪꯕꯨ ꯅꯍꯥꯟ ꯆꯠꯅꯤꯅ ꯇꯧꯍꯧꯗꯥꯏꯅꯦ꯫
ꯇꯧꯋꯦ ꯆꯠꯂꯦꯅꯦꯗꯦ ꯑꯗꯨ ꯂꯣꯏꯁꯜꯂꯦ ꯑꯗꯨꯗꯨꯒꯅꯦ ꯈꯨꯃꯥꯅ ꯑꯁ ꯅꯪꯒ ꯅꯪ ꯇꯧꯕꯒ ꯆꯠꯂꯨꯔꯅꯨꯗ ꯂꯩꯔꯣ ꯂꯩꯈ꯭ꯔꯣꯅ ꯍꯥꯏꯔꯦꯅꯦ ꯍꯦ ꯑꯗꯩꯗꯤ, ꯑꯗꯣ ꯑꯩꯈꯣꯏꯗꯣ ꯃꯤꯁꯨ ꯄꯥꯛꯅ ꯂꯩꯖꯗꯕꯒꯤ ꯑꯗꯩꯗꯤ ꯑꯩꯅ ꯍꯥꯏꯕꯗꯣ ꯑꯩꯈꯣꯏꯒꯤ ꯀꯩꯅꯣꯗꯣ ꯑꯉꯥꯡ ꯗꯣ ꯈꯔ ꯀꯞꯄꯦ ꯍꯥꯏꯕꯗꯣ ꯑꯗꯨꯁꯨ ꯑꯗ ꯑꯉꯥꯡ ꯂꯩꯕꯗꯒꯤ ꯑꯩꯁꯦ ꯆꯠꯅꯤꯡꯗ꯭ꯔꯦꯕ ꯍꯥꯏꯗꯤ ꯁꯨꯝ ꯃꯅꯥꯛꯇ ꯂꯩꯅꯤꯡꯕꯗꯣ, ꯑꯗꯨꯒ ꯑꯉꯥꯡꯁꯤꯗꯤ ꯅꯨꯡꯁꯤꯗꯅ
ꯃꯥꯅꯦ꯫
ꯑꯗꯨꯗꯨꯅ ꯃꯅꯥꯛꯇ ꯁꯨꯝ ꯂꯩꯅꯤꯡꯕꯒꯤ ꯇꯧꯔꯤꯕ ꯀꯥꯟꯁꯤ ꯁꯤꯗ ꯑꯩꯁꯦ ꯆꯠꯄꯁꯦ ꯅꯪꯍꯧꯗ꯭ꯔꯦ ꯆꯠꯇꯦ ꯑꯗꯨꯝ ꯂꯩ꯫ ꯑꯗꯨꯒ ꯂꯩꯕ ꯑꯗꯨꯝ ꯌꯥꯗꯕꯅꯤꯅ ꯆꯠꯈ꯭ꯔꯦ ꯑꯗꯣ ꯑꯩꯈꯣꯏ ꯑꯩꯈꯣꯏ ꯆꯦꯁꯨ ꯌꯨꯝꯗ ꯑꯣꯏꯅ ꯍꯥꯏꯗꯤ ꯌꯨꯝꯗ ꯍꯥꯏꯗꯤ ꯃꯣꯏ ꯌꯨꯝꯗ ꯑꯣꯏꯅ ꯆꯠꯈ꯭ꯔꯦꯕ ꯑꯗꯨꯗꯨꯒ ꯑ ꯑꯩꯁꯨ ꯉꯔꯥꯡ ꯂꯥꯛꯑꯦꯗꯅ ꯑꯗꯨꯗꯣ ꯑꯩꯈꯣꯏ ꯌꯨꯝꯗꯣ ꯏ ꯆꯤꯛ ꯆꯤꯑꯦ ꯍꯥꯏꯌꯦ ꯅꯨꯡꯉꯥꯏꯇꯕꯁꯤꯗꯤ ꯑꯗꯣ ꯆꯠꯈ꯭ꯔꯀꯥꯟꯗ ꯑꯣꯏꯅ ꯂꯥꯛꯑꯕ꯫ ꯑꯗꯨꯅꯦ ꯑꯩꯗꯣ ꯅꯣꯛꯅꯤꯡꯕ ꯋꯥꯔꯤ ꯑꯃ ꯂꯤꯕꯤꯒꯦ ꯍꯥꯏꯕ ꯑꯩꯁꯦ ꯍꯥꯏꯗꯤ
ꯉꯔ ꯉ ꯑꯩꯈꯣꯏꯁꯦ ꯗꯨꯁꯨ ꯉꯔꯥꯡꯗꯣ ꯆꯠꯂꯅꯤ ꯍꯥꯏꯗꯅ ꯑꯗꯨꯗꯨꯒꯤ ꯑꯗꯨꯃꯥꯏꯅ ꯄꯨꯂꯞ ꯊꯣꯛꯃꯤꯟꯅꯕꯗꯣ ꯐꯥꯡꯁꯟꯅꯩꯌꯦꯅ ꯍꯥꯏꯕ ꯀꯔꯤ ꯑꯌꯨꯝ ꯀꯔꯤ ꯀꯔꯤ ꯀꯥꯟꯅꯩ ꯈꯪꯗ ꯀꯩꯅꯣꯝ ꯍꯥꯏꯅꯦ ꯃꯣꯏꯒꯤ ꯑꯃ ꯂꯩꯕꯗꯣ ꯑꯗꯨ ꯍꯥꯏꯕꯗꯨꯒꯤ ꯒꯤꯅꯦ ꯑꯩꯁꯦ ꯑꯩꯅ ꯁꯨꯃꯥꯏꯅ ꯍꯥꯏ ꯑꯗꯨꯗꯤ ꯑꯩ ꯑꯩꯈꯣꯏ ꯃꯥꯅꯕꯨꯗꯤ ꯑꯩꯈꯣꯏ ꯅꯦꯆꯥꯈꯣꯏꯗ ꯑꯣꯏꯅ ꯂꯦꯛꯎꯔꯣ ꯑꯩꯗꯣ ꯅꯨꯃꯤꯠꯇꯨꯗꯤ ꯃꯣꯏꯗ ꯑꯣꯏꯅ ꯇꯨꯝꯃꯨꯔꯣꯅ ꯍꯥꯏꯌꯦꯕꯀꯣ ꯑꯗꯣ ꯑꯩꯅ ꯑꯉꯥꯡ ꯃꯅꯥꯛꯇꯁꯨ ꯁꯨꯝ ꯂꯩꯅꯤꯡꯕ ꯑꯗꯨꯗꯨꯒꯤꯀꯣ ꯑꯩꯅ ꯍꯥꯏꯁꯤꯅ ꯃꯤꯁꯨ ꯍꯣꯔꯦꯟ ꯕꯣꯜ ꯌꯦꯡꯅꯗꯣꯏꯅꯤꯅ ꯑꯗꯨꯝ ꯃꯤ ꯂꯩꯅꯤ ꯑꯗꯨꯗꯨꯅ ꯑꯩ ꯉꯥꯏꯍꯥꯛ ꯄꯨꯡ ꯕꯥꯔꯣ ꯇꯥꯔꯝꯗꯥꯏꯁꯤꯗ ꯃꯄꯥꯜꯗ ꯉꯥꯏꯍꯥꯛ ꯊꯣꯛꯎꯔꯒꯦ ꯑꯗꯨꯗꯨꯒ ꯕꯥꯔꯣ ꯇꯥꯔꯒ ꯑꯃꯨꯛ ꯆꯪꯉꯛꯑꯒꯦ ꯑꯗꯨ ꯑꯣꯏꯔꯗꯤ ꯑꯩꯁꯦ ꯂꯦꯛꯄꯁꯤꯡ
ꯎꯝ ꯍꯨꯝ
ꯑꯗꯨꯃꯥꯏꯅ ꯇꯧꯔꯒꯦꯅ ꯍꯥꯏꯔꯦ ꯑꯩꯈꯣꯏ ꯏꯃꯥꯗ ꯑꯩꯈꯣꯏ ꯃꯥꯅ ꯅꯪ ꯌꯥꯔꯣꯏ ꯅꯪ ꯑꯗꯨ ꯇꯧꯔꯁꯨ ꯃꯥꯅ ꯍꯥꯏꯅꯦ ꯑꯀꯣꯏꯕꯁꯤꯁꯨ ꯑꯗꯨꯝ ꯌꯨꯝ ꯆꯤꯡꯉꯦꯌꯦ ꯌꯨꯝꯒꯤ ꯑꯀꯣꯏꯕꯁꯤꯁꯨ ꯌꯨꯝ ꯆꯤꯡꯉꯦ ꯑꯗꯨꯗꯨꯅ ꯅꯪ ꯂꯦꯛꯎ ꯆꯠꯂꯣ ꯍꯥꯏꯔꯦꯅꯦ ꯑꯗꯩꯩ ꯇꯟꯂꯦ ꯑꯩꯁꯦ ꯑꯗꯨ ꯑꯩꯅ ꯉꯥꯏꯍꯥꯛ ꯊꯣꯛꯀꯦ ꯇꯧꯕ ꯀꯥꯟꯁꯦ ꯑꯗꯨ ꯅꯨꯃꯤꯠꯇꯣ ꯄꯨꯡꯁꯦ ꯕꯥꯔꯣ ꯃꯈꯥꯏꯗꯒꯤꯗꯤ ꯂꯩꯕ ꯕꯣꯜꯁꯦ ꯑꯗꯨ ꯕꯜꯗꯣ ꯍꯣꯔꯦꯟ ꯕꯣꯜ ꯇꯧꯔꯝꯗꯥꯏꯗ ꯑꯣꯏꯅ ꯍꯧꯒꯠꯅꯔꯅꯤ ꯍꯥꯏꯕ ꯃꯤ ꯈꯩꯖꯤ ꯂꯣꯏꯅ ꯇꯨꯝꯅ ꯊꯣꯛꯈ꯭ꯔꯦꯕ ꯑꯗ ꯑꯩꯗꯤ ꯏꯊꯟ ꯈꯛꯇ ꯊꯣꯛꯄꯗꯣ ꯑꯩꯈꯣꯏ ꯃꯥꯅꯕꯨꯗꯤ ꯃꯥꯒ ꯊꯣꯛꯃꯤꯟꯅꯁꯤꯅꯕꯨꯗꯤ ꯍꯥꯏꯕ ꯑꯗꯨ ꯑꯣꯏꯁꯨ ꯑ ꯑꯃꯨꯛ ꯇꯨꯝꯁꯤꯟꯕ ꯍꯧꯔꯨꯔꯒ ꯒ ꯑꯃꯨꯛ ꯍꯧꯒꯠꯂꯒ ꯆꯠꯄꯗꯨ ꯇꯜꯂꯗꯧꯕ
ꯑꯣ
ꯑꯗꯨꯗꯨꯒꯤ ꯑꯗꯨꯝ ꯎꯄꯥꯏ ꯂꯩꯇꯗꯅ ꯑꯩꯈꯣꯏ ꯅꯦꯆꯥ ꯍꯣꯏꯗ ꯑꯗꯨꯝ ꯇꯨꯝꯈꯤ ꯑꯗꯨ ꯌꯥꯗꯤ ꯌꯥꯏꯀꯣ ꯌꯥꯗ꯭ꯔꯥ ꯑꯗꯨꯝ ꯕꯥꯔꯣ ꯇꯥꯔꯝꯗꯥꯏ ꯊꯣꯛꯑꯒ ꯍꯥꯏꯗꯤ ꯂꯦꯛ ꯅꯨꯃꯤꯠꯇꯨ ꯈꯛꯇ ꯂꯦꯛꯄꯒꯤ ꯋꯥꯔꯤꯅꯦꯕ ꯅꯠꯇ꯭ꯔꯣ ꯑꯗꯨꯗꯤ ꯑꯩ ꯂꯩꯇ꯭ꯔꯤ ꯅꯠꯇ꯭ꯔꯥ
ꯍꯨꯝ ꯅꯪꯒꯤ ꯑꯥꯏꯗꯤꯌꯥ ꯗꯣ ꯅꯣꯛꯅꯤꯡ ꯅꯪꯒꯤ ꯑꯥꯏꯗꯤꯌꯥ ꯅꯪꯒꯤ ꯑꯥꯏꯗꯤꯌꯥꯗꯣ ꯈꯤꯇꯪꯀꯣ ꯑꯩꯉꯣꯟꯗ ꯑꯃꯨꯛ ꯑꯃꯨꯛ ꯇꯧꯕꯗꯣ
ꯑꯩ ꯑꯩꯗꯤ ꯌꯥꯕ ꯃꯥꯜꯂꯦ ꯑꯗꯨꯏꯗꯣ
ꯉꯝꯃꯔꯣꯏ ꯆꯠꯂꯣ ꯄꯨꯡ ꯕꯥꯔꯣ ꯍꯦꯜꯂꯒ ꯂꯥꯛꯀꯦ ꯍꯥꯏꯕ ꯍꯣꯏ ꯀꯥꯏꯕꯨꯗꯤ ꯀꯥꯏꯗꯦꯗ ꯀꯥꯏꯕꯨꯗꯤ ꯀꯥꯏꯗꯦ ꯑꯗꯣꯏꯁꯨ ꯍꯥꯏꯗꯤ ꯃꯣꯏ ꯅꯨꯃꯤꯠꯇꯣ ꯑꯃ ꯍꯥꯏꯗꯤ ꯄꯨꯡ ꯕꯥꯔꯣꯗꯣ ꯑꯃ ꯍꯧꯈꯔꯗꯤ ꯂꯣꯏꯔꯦꯗꯅ
ꯍꯣꯏ ꯕꯥꯔꯣꯗꯨꯃ ꯍꯧꯈ꯭ꯔꯗꯤ ꯂꯣꯏꯔꯦꯅ ꯑꯗꯨ ꯕꯥꯔꯣ ꯍꯦꯜꯂꯒ ꯑꯩꯗꯣ ꯆꯪꯉꯛꯑꯗꯤ ꯉꯔꯥꯡꯗꯣ ꯂꯦꯛꯇꯕ ꯀꯧꯋꯤꯗꯅ ꯌꯨꯝꯗ
ꯍꯣꯏ
ꯑꯗꯨ ꯇꯧꯈꯤꯗ꯭ꯔꯦ ꯑꯩ ꯈꯪꯗꯦ ꯑꯗꯨꯃꯥꯏꯅ
ꯌꯨꯝ ꯌꯨꯝ ꯂꯥꯛꯇꯕꯅ ꯃꯔꯝ ꯑꯣꯏꯔꯒ
ꯑꯥꯎ ꯑꯗꯣ ꯑꯈꯣꯏ ꯃꯥꯥꯅ ꯌꯨꯝꯒꯤ ꯑꯀꯣꯏꯕꯗꯨꯁꯨ ꯌꯨꯝ ꯀꯧꯋꯦꯌꯦ ꯇꯥꯏ ꯍꯥꯏꯔꯛꯑꯣ ꯅꯪꯅ ꯍꯥꯏꯕꯗꯣ ꯑꯅꯤꯃꯛ ꯇꯥꯏ ꯇꯥꯗꯔꯣ ꯍꯥꯎ ꯇꯥꯏꯌꯦ
ꯑꯩ ꯑꯩꯈꯣꯏ ꯇꯥꯃꯣ ꯐꯣꯟ ꯂꯥꯛꯑꯦ ꯑꯝꯇ ꯑꯣꯛꯀꯦꯀꯣ
ꯑꯗꯨ ꯊꯝꯃꯣꯔꯥ ꯆꯤꯠ ꯇꯧꯔꯦ